ꯍꯧ
ꯇꯥꯏꯌꯦ ꯇꯏꯌꯦ
ꯑꯣ ꯀ ꯔꯣꯃꯤꯅꯣ
ꯑꯗꯨꯝ ꯂꯩꯔꯝꯕꯅꯤꯗ ꯅꯪꯗꯤ
ꯑꯁ ꯋꯥꯔꯤꯁꯦ ꯑꯩ ꯍꯥꯏꯒꯦ ꯌꯥꯝꯅ ꯈꯣꯏꯗꯧ ꯁꯥꯎꯅꯤꯡꯕ ꯏ ꯌꯥꯝꯅ ꯀꯥꯕ ꯑꯩꯈꯣꯏꯒꯤ ꯍꯩ ꯂꯩꯔ ꯈꯥꯡ ꯂꯩꯇ ꯍꯥꯟꯅꯒ ꯍꯩ ꯂꯩꯇ ꯑꯩꯈꯣꯏꯒꯤ ꯀꯩ ꯍꯥꯏꯇꯥꯔꯦ ꯂꯩꯅꯤꯡꯕꯒ ꯊꯣꯡꯒꯥ ꯇꯦꯛꯄꯒ ꯄ꯭ꯔꯃꯥꯟꯁꯦ ꯂꯣꯏ ꯄꯤꯕ ꯍꯥꯏꯏꯁꯦ ꯉꯁꯤꯒꯤ ꯖꯔꯅꯤꯁꯤꯗ
ꯅꯨꯃꯤꯠꯁꯨꯨ ꯊꯥꯗ ꯁꯨꯃꯥꯡꯗ ꯄꯨꯂꯞ ꯊꯣꯛꯆꯜꯂꯛꯏꯗꯕ
ꯑꯁꯤꯗ ꯏꯃꯥꯥꯟ ꯑꯃꯅ ꯀꯩꯅꯣꯁꯤ ꯈꯨꯨꯞ ꯂꯧꯗ꯭ꯔꯦꯅ ꯂꯥꯛꯄꯗ ꯑꯩꯈꯣꯏꯁꯦ ꯍꯩꯔꯣꯛꯇ ꯍꯩꯀꯣꯛꯇ ꯎꯁꯦꯅ ꯂꯥꯛꯄꯦ ꯑꯩꯈꯣꯏ ꯋꯥꯏꯔꯝꯕꯨ ꯑꯣꯏꯕꯗꯨꯗ ꯍꯥꯏꯐꯠ ꯃꯥꯏꯟ ꯔꯤꯐ꯭ꯔꯦꯁ ꯑꯣꯏꯕꯅꯣ ꯀꯔꯤꯗ ꯍꯥꯏꯦꯠ ꯀ ꯆ ꯊꯧꯗꯣꯛꯅ ꯆꯠꯂꯨꯁꯦꯅ ꯊꯧꯗꯣꯔꯛꯄꯅꯤꯅ ꯑꯗꯨꯗ ꯁꯤ ꯋꯥꯡꯖꯤꯡꯗꯩ ꯊꯧꯖꯤꯜꯂꯛꯑꯒ ꯑꯃꯨꯛ ꯒꯥꯔꯤ ꯄꯝꯆꯔ ꯑꯣꯏꯈꯤꯗꯅꯕ ꯣꯣ ꯕ꯭ꯔꯣ ꯇꯧꯔꯁꯨ ꯑꯩ ꯋꯥꯡꯖꯤꯡ ꯂꯣꯝ ꯑꯁꯣꯝ ꯕꯖꯥꯔꯣꯝꯗ ꯊꯧꯗꯣꯛꯇꯦꯁꯨ ꯀꯗꯥꯏ ꯁꯣꯝꯗ ꯍꯩꯔꯣꯛꯂꯣꯝꯗ ꯆꯪꯁꯤ ꯑꯗꯨ ꯀꯗꯥꯏ ꯃꯌꯥꯏ ꯇꯤꯡꯈꯥꯏ ꯃꯌꯥꯏ ꯇꯪꯈꯥꯏ ꯇꯥꯔꯕ ꯂꯝꯕꯤꯁꯦ ꯑꯍꯟꯗ ꯍꯪꯀꯥꯟꯗ ꯋꯥꯛꯁꯣꯞ ꯑꯁꯤꯗ ꯂꯩꯕꯅꯦꯅ ꯈꯤꯇꯪ ꯆꯪꯉ ꯂꯩꯕꯅꯦꯅ ꯍꯩꯔꯣꯛ ꯂꯣꯝꯗ ꯑꯣꯏꯅ ꯆꯪꯁꯤꯜꯂꯛꯑꯦ ꯍꯌꯣꯛ ꯂꯣꯝꯗ ꯆꯪꯁꯤꯜꯂꯛꯑꯒ ꯑꯁ ꯏꯍꯥꯟ ꯍꯥꯟꯅ ꯋꯥꯛꯁꯣꯞ ꯑꯃ ꯂꯩꯔꯝꯃꯦ ꯍꯔꯥꯎ ꯍꯔꯥꯎ ꯆꯪꯉꯨꯔꯤ ꯑꯗꯨꯒ ꯋꯔꯥꯛꯁꯣꯞꯀꯤ ꯃꯤ ꯂꯩꯇꯦꯅ ꯑꯃꯨꯛ ꯍꯥꯏꯔꯛꯑꯦ ꯣꯏꯗꯤ ꯍꯥꯏꯥꯏꯔꯦ ꯊꯃꯣꯏꯁꯦ ꯈꯥꯏꯔꯒ ꯇꯧꯗꯣꯏ ꯈꯣꯠꯂꯛꯑꯒ ꯏꯜꯂ ꯂꯥꯛꯑꯦ ꯑꯩꯗꯤ ꯂ ꯆꯇꯥꯒꯤ ꯄꯝꯆꯔ ꯀꯩꯅꯣ ꯇ ꯑꯩꯣꯏꯒꯤ ꯇꯌꯥ ꯀꯀꯥ ꯄꯣꯄꯗꯣ ꯍꯣꯏ ꯍꯣꯏ ꯑꯗꯨꯗ ꯑꯃꯨꯛ ꯇꯥꯔꯦ
ꯑ
ꯍꯣꯏ ꯇꯥꯅ ꯔꯥꯁ ꯄ ꯀ ꯑꯒ꯭ꯔꯅ ꯍꯥꯏ ꯌꯥꯅꯤ ꯌꯥꯅꯤꯅꯅꯥ ꯉꯥꯛꯇꯪ ꯉꯥꯏ ꯇꯔꯥ ꯊꯣꯛꯂ ꯍꯥꯏꯔ ꯇꯔꯥꯥ
ꯎꯝ
ꯑꯗꯩ ꯃꯣꯏ ꯀꯀꯥꯗꯨ ꯂꯣꯏꯔꯒ ꯑꯩꯈꯣꯏꯗꯣ ꯌꯦꯡꯉꯛꯑꯀꯥꯟꯗ ꯆꯀꯥꯗꯣ ꯐꯨꯛꯅꯕꯨꯨꯛꯇꯤ ꯄꯦꯁ ꯅꯠꯇꯕꯅꯤꯅ ꯐꯨꯨꯞꯛꯇ ꯌꯥꯗ꯭ꯔꯦꯕ
ꯎꯝ
ꯀꯀꯇꯥꯗ ꯀꯣꯛꯛꯅꯕ ꯈꯨꯠꯂꯥꯏ ꯂꯩꯊꯣꯛꯅꯕ ꯂꯩꯇꯦꯅ ꯑꯃꯨꯛ ꯍꯥꯏꯔꯛꯈꯤꯅꯤ
ꯑꯥ ꯒꯥꯔꯤ ꯑꯆꯧꯕꯩꯅꯤꯅ ꯃꯆꯥꯗꯣ ꯂꯩꯇꯦ ꯂꯩꯔꯕ
ꯍꯣꯏ ꯃꯀꯥꯒꯤ ꯐꯗꯦꯠꯀꯤ ꯀꯩꯅꯣ ꯂꯩꯊꯣꯛꯅꯕꯗꯣ
ꯎꯝ
ꯆꯀꯥꯔꯒꯤ ꯃꯣꯏꯒꯤ ꯀꯩꯅꯣ ꯂꯩꯊꯣꯛꯅꯕꯗꯣ
ꯎꯝ
ꯑꯗꯨ ꯑꯗꯨ ꯂꯩꯇꯦꯅ ꯑꯃꯨꯛ ꯍꯥꯏꯔꯛꯄꯤꯅꯦꯅꯦ
ꯎꯝ ꯀꯃꯥꯏꯅ ꯇꯧꯔꯦ
ꯏꯃꯥꯟꯅꯕ ꯐꯣꯟ ꯇꯧꯔꯦ ꯀꯧꯔꯦ ꯑꯃꯨꯛ ꯀꯧꯔꯦ ꯑ ꯏꯃꯥꯟꯅꯕꯁꯤꯗ ꯋꯥꯡꯖꯤꯡꯗꯒꯤ ꯑꯃ ꯂꯩꯌꯦ
ꯑꯣꯝ
ꯑꯗꯨꯗ ꯃꯣꯏ ꯊꯕꯛ ꯄꯦꯃꯦꯇꯤꯡ ꯇꯧꯔꯤꯅ ꯍꯥꯏꯕ ꯍꯣꯏ ꯅꯍꯥꯟꯇ ꯍꯥꯏꯖꯤꯇꯥꯡꯣꯗ ꯐꯣꯟ ꯑꯗꯨ ꯁꯔ ꯊꯝꯃꯒ ꯊꯣꯛꯠꯂꯛꯄ ꯌꯥꯕ꯭ꯔꯥ ꯌꯦꯡꯒꯦꯅ ꯍꯥꯏ ꯑꯗꯨꯃꯥꯏꯅ ꯍꯥꯏꯔꯛꯑꯦ ꯉꯥꯏꯍꯥꯛꯇꯪ ꯉꯥꯏꯔꯒ ꯊꯣꯛꯣꯂꯛꯑꯦ ꯃꯃꯥꯟꯅꯕ ꯑꯃ ꯇꯧꯔꯒ ꯋꯥꯛꯊꯣꯞ ꯃꯃꯥꯟꯅꯕ ꯋꯥꯛꯊꯣꯞ ꯌꯥꯎꯋꯦ ꯍꯥꯏꯕ
ꯑꯣ
ꯃꯥꯅꯗꯣ ꯆ ꯈꯨꯂꯥꯏ ꯇꯨ ꯂꯩꯥꯏ
ꯎꯝ ꯌꯥꯔ ꯃꯠꯖ ꯄꯣ
ꯌꯥꯗ꯭ꯔꯤꯌꯦ ꯈꯨꯂꯥꯏꯗꯨ ꯂꯩꯔ ꯂꯩ
ꯑ
ꯂꯈꯕꯁꯤ ꯃꯣꯏ ꯍꯣꯗꯍ ꯂꯀ
ꯎ ꯌꯥꯗꯤ ꯌꯥꯔꯅꯤ ꯍꯥꯏꯕ꯭ꯔꯣ
ꯌꯥꯗꯤ ꯌꯥꯔꯅꯤ ꯀꯌꯥꯝ ꯆꯥꯎꯅ ꯑꯣꯏꯔꯝꯗꯣꯏꯅꯣꯗꯤ ꯈꯪꯗ꯭ꯔꯦ ꯉꯁꯥꯏ ꯕꯣꯔꯣ ꯕꯣꯔꯣ ꯕ꯭ꯔꯣ ꯍꯦꯛ ꯂꯥꯎꯋꯏ ꯂꯥꯎꯗꯣ ꯑꯩꯅ ꯍꯥꯏꯁꯦ ꯏꯨꯖꯅꯤꯡꯕ ꯊꯣꯡꯒꯥꯇꯦꯀꯣ ꯆꯞ ꯃꯥꯟꯅꯩꯗꯣ ꯅꯥꯀꯟꯁꯤꯗ ꯁꯥ ꯊ ꯑꯩꯈꯣꯏ ꯃꯅꯝꯅ ꯃꯔꯨ ꯑꯃ ꯅꯨꯡꯁꯤꯔꯤꯕ
ꯑꯁ ꯑꯗꯨꯗꯤ ꯁꯦꯟꯖꯥꯎ ꯄꯥꯏꯕ ꯁꯦꯟꯖꯥꯎ ꯄꯥꯏꯕ ꯉꯥꯛꯇꯅꯤ ꯀꯩꯅꯣ
ꯑꯁ ꯑꯗꯨꯒꯤ ꯑꯁꯥ ꯇꯧꯔ ꯂꯥꯛꯒꯦ ꯇꯧꯕ ꯑꯗꯨꯕꯨ ꯁꯪ ꯃꯅꯝꯁꯦ ꯇꯥꯗꯍꯟꯗꯧꯔꯕ ꯀꯩꯅꯣ
ꯎꯝ ꯃ ꯀꯌꯥ ꯆꯜ ꯕꯥ
ꯄꯩꯁꯥꯒꯇ ꯇꯔ ꯀ ꯑꯅꯤ ꯆꯠꯄꯅ ꯒꯥꯔꯤ ꯑꯃꯁꯤ ꯍꯣꯔꯦꯅ ꯂꯩꯍꯧꯔꯦ ꯑꯃ ꯑꯗꯨꯔ ꯐꯒꯠꯁꯦ ꯐꯒ꯭ꯔꯦ ꯑꯗꯨꯒ ꯐꯣꯟ ꯇꯧꯔꯦ ꯀꯪ ꯍꯜꯂꯛꯑꯣ ꯋꯥꯛꯁꯣꯞ ꯌꯦꯡꯉꯛꯑꯣ ꯍꯥꯏꯔꯒ ꯄꯝꯆꯔ ꯑꯣꯏꯒ꯭ꯔꯦ ꯍꯥꯏꯔꯒ ꯄꯝꯆꯔ ꯑꯣꯏꯔꯒ ꯀꯩꯗꯧꯕ ꯍꯥꯏꯅꯣꯏ
ꯎꯝ ꯆ ꯎꯝ ꯆꯦ ꯀꯤ ꯂꯧꯔꯦ ꯍꯥꯏꯕ꯭ꯔꯣ
ꯂꯧꯔꯦ ꯆꯦꯟꯈꯄꯗꯤ ꯄꯨꯟꯅ ꯁꯤꯗ ꯄꯨꯟꯅ ꯂꯩꯃꯤꯟꯅꯔꯦ ꯍꯣꯏ ꯑꯣꯔ
ꯒꯥꯔꯤ ꯃꯆꯥꯥꯗ ꯍꯥꯞꯄꯄꯥ
ꯑ
ꯑꯣ ꯑꯗꯨ ꯃꯌꯥꯏꯗ ꯍꯥꯞꯄ ꯃꯌꯥꯏꯗ ꯍꯥꯞꯄ ꯑꯗꯨꯝ ꯌꯥꯔꯅꯤꯗ ꯑ
ꯏꯃꯥꯟꯅꯕꯒꯤ ꯃ ꯑꯃ ꯂꯩꯌꯦ ꯁꯤꯗ
ꯎꯝ
ꯃꯣꯏꯗꯒꯤ ꯁꯤꯡꯉꯒ ꯂꯧꯕꯅꯤꯗ ꯍꯣꯏ ꯃꯥꯅ ꯑꯣꯛ ꯂꯣꯏꯕꯕ
ꯎꯝ
ꯇꯤꯆꯔꯐꯥꯎ ꯐꯪꯗ꯭ꯦꯕ ꯑꯩꯈꯣꯏ ꯁꯨꯝꯝ ꯑꯩꯈꯣꯏ ꯑꯩꯈꯣꯏ ꯂꯩꯀꯥꯏꯗꯁꯨ ꯑꯝ ꯐꯪꯗ꯭ꯔꯦꯕ ꯍꯧꯖꯤꯛꯇꯁꯤ ꯑꯣꯛ ꯂꯣꯏꯕ ꯉꯥꯅꯨ ꯂꯣꯏꯕꯗ ꯃꯁꯤꯡ ꯌꯥꯝꯃꯜꯂꯛꯑꯕꯃꯤꯅꯀꯣ
ꯑꯣ
ꯅꯇꯣꯠꯇ ꯄꯥꯡꯇꯅ ꯑꯦ ꯑꯗꯨꯅ ꯄꯦꯡꯀꯞ ꯌꯧꯅꯕ ꯈꯣꯠꯅꯕꯗ ꯑꯥ ꯌꯧꯕꯤꯅꯦꯅ ꯇꯧꯔꯤꯁꯦ
ꯍꯧꯖꯤꯛ ꯑꯗꯣ ꯑꯗꯨꯃꯥꯏꯅ ꯀꯟꯇꯦꯛ ꯑꯃ ꯇꯧꯔꯒ ꯂꯧꯕꯅ ꯐꯩꯗ ꯂꯥꯞꯄꯁꯨ ꯂꯥꯞꯝꯗ ꯅꯠꯇ꯭ꯔꯣ
ꯑꯩꯈꯣꯏꯅꯤ ꯐꯪ ꯐꯪꯉꯗꯤ ꯌꯥꯔꯦꯕ ꯍꯥꯏꯗꯤ ꯀꯩꯅꯣ ꯉꯥꯛꯇ ꯆꯥꯛ ꯉꯥꯛꯇ ꯍꯛꯇ ꯄꯤꯖꯕꯁꯨ ꯌꯥꯗꯣꯏꯅꯤꯅꯀꯣ ꯆꯦꯡꯀꯨꯞ ꯌꯥꯟꯗꯗꯨꯅ ꯈꯔ ꯁꯦꯞ ꯑꯣꯏꯗꯅ
ꯎꯝ
ꯑꯗꯩ ꯃꯣꯏꯗꯁꯨ ꯈꯔ ꯅꯝꯖꯔ ꯈꯣꯠꯆꯔꯒ
ꯆꯥ ꯈꯅ ꯑꯗꯨꯒ ꯑꯩꯈꯣꯏꯒꯤ ꯍꯥꯟꯅ ꯂꯣꯏꯔꯝꯕꯅ ꯁꯨꯄꯔ ꯐꯥꯏꯟꯗ ꯊꯣꯡꯉ ꯊꯣꯡꯉ ꯄꯤꯖꯔꯤꯌꯦ
ꯍꯣꯏ ꯅ ꯅ ꯂꯣꯏꯗꯕ ꯅꯣꯏꯒꯤ ꯍꯧꯖꯤꯛ ꯅꯣꯏ ꯍꯥꯟꯅꯨꯛ ꯌꯥꯝ ꯂꯩꯗꯥꯏ
ꯂꯩꯇ꯭ꯔꯗ ꯍꯧꯖꯤꯛ ꯑꯃꯔ ꯑꯅꯤꯔ ꯀꯩꯅꯣꯝꯈꯛ ꯂꯩꯕꯅꯤ ꯊꯥꯛꯄ ꯉꯝꯕ ꯅꯠꯇꯦꯗꯣ ꯍꯧꯖꯤꯛꯀꯥꯟꯗꯤ
ꯈꯤ ꯅꯪꯗꯅ ꯑꯩꯈꯣꯏ ꯏꯥꯟꯅꯕꯪꯈꯩꯁꯤꯅ ꯑꯩ ꯇꯣꯠꯅꯉꯥꯏ ꯑꯣꯛ ꯂꯣꯏꯗꯣꯏꯔꯤꯗꯅ ꯍ ꯂꯣꯏ ꯂꯣꯏ ꯅꯥꯔꯦ ꯂꯣꯏꯐꯝ ꯂꯩꯇ꯭ꯔꯤꯅꯦ ꯅꯥꯕ ꯑꯩꯈꯣꯏꯒꯤ ꯂꯥꯏꯁꯪ ꯑꯃ ꯂꯩꯕꯣ ꯈꯪꯕ꯭ꯔꯥ
ꯎꯝ
ꯑꯈꯣꯏ ꯃꯃꯥꯡꯗ
ꯑꯥ
ꯍꯪꯒꯣꯜ ꯃꯃꯥꯡ ꯏꯄꯥꯟꯗ ꯂꯥꯏꯁꯥ ꯑꯃ ꯂꯩꯌꯦꯕ ꯑꯗꯨꯏꯗꯨꯗ ꯂꯥꯏ ꯁꯀꯟ ꯅꯥꯀꯟꯗ ꯂꯝ ꯍꯥꯡꯉꯦꯕ ꯂꯝ ꯑꯍꯥꯡꯗ ꯑꯣꯛ ꯂꯣꯏꯕ ꯁꯟꯅꯤ ꯃꯁꯤꯅ ꯀꯩꯅꯩꯅꯣ ꯆꯟ ꯆꯜꯗꯨꯔꯦ ꯃꯈꯥ ꯆꯟꯗꯣ ꯑ ꯆꯟꯕ ꯍꯧꯔꯒꯡꯉꯛ ꯑꯩꯈꯣꯏ ꯀꯊꯥꯒꯤ ꯃꯃꯥꯡꯁꯤꯅ ꯄꯣꯏ ꯇꯥꯅ ꯆꯥꯅꯩ ꯏꯉꯣ
ꯎꯝ
ꯑꯗꯨꯗꯩ ꯀꯤꯗꯨꯅ ꯐꯠꯇꯦꯅꯁꯨ ꯍꯥꯏꯌꯦꯗꯅꯪ
ꯎꯝ
ꯅꯥꯀꯟꯗ ꯑꯗꯨꯃꯥꯏꯅ ꯀꯩꯅꯣꯦꯅ ꯍꯥꯏꯣꯛꯈ꯭ꯔꯦ ꯍꯧꯖꯤꯅ ꯆꯦꯛꯥꯔ ꯆꯜꯂ ꯆ ꯃꯥꯥꯡꯍꯜꯂ ꯂꯩ ꯀꯩꯅꯣ ꯑꯣꯏꯔꯦ ꯍꯧꯖꯤꯛꯅ ꯑꯩꯈꯣꯏꯒꯤ ꯎꯅꯥ ꯎꯅꯥ ꯇꯥꯔꯛꯄꯒꯤ ꯈꯣꯝꯖꯤꯜꯂꯒ ꯊꯝꯐꯝꯗꯣ
ꯎꯝ
ꯑꯗꯨ ꯑꯣꯏꯍ ꯂꯩꯌꯨ
ꯑ
ꯀꯥꯛꯆꯦꯡ ꯃꯄꯣꯟ ꯃꯄꯣꯟ
ꯎꯝ
ꯍꯣꯏꯔꯦ ꯍꯧꯖꯤꯦ
ꯎꯝ ꯎ
ꯌꯨꯝꯗꯣ ꯁꯥꯔꯝꯗ꯭ꯔꯒꯗꯤꯨꯝꯗ ꯀꯩꯅꯣ ꯇꯧꯕꯗ ꯂꯩꯕ
ꯑꯣ ꯍꯧꯖꯤꯛ ꯑꯗꯨꯝ ꯄꯩꯁꯥ ꯐꯅꯌꯥꯝ ꯍꯥꯏꯖꯤꯜꯂꯕꯅꯤꯅꯦ
ꯀꯔꯤꯅꯅꯤ
ꯌꯦ ꯃꯣꯏ
ꯂꯣꯏꯁꯟꯕ ꯉꯝꯗꯅ ꯂꯩꯅꯤ ꯃꯊꯛ ꯍꯥꯞꯄ ꯉꯝꯗꯅ ꯂꯩ
ꯃꯊꯛꯀꯤ ꯃꯊꯛ ꯃꯊꯛꯀꯤ ꯈꯔꯗꯤ ꯍꯥꯞꯇꯥꯥꯏꯅꯦ
ꯗꯦꯗ ꯃꯇꯦꯛ ꯑꯝ ꯈꯛꯇꯅꯤꯗ ꯑꯗꯨꯗꯤ ꯑ ꯑꯩꯈꯣꯏ ꯀꯔꯤꯅꯣ ꯑꯥ ꯎꯕꯥꯛ ꯅꯨꯡꯕꯥꯛ ꯈꯔ ꯊꯝꯃꯦ ꯑꯗꯨꯕꯨꯛꯇ ꯅꯣꯡ ꯍꯥꯏꯖꯤꯟꯗꯅ ꯌꯥꯗꯦꯗ ꯃꯇꯦꯛ ꯑꯩꯈꯣꯏ ꯏꯁ꯭ꯇꯤꯌꯔ ꯀꯥꯈꯠꯂꯛꯄꯩ ꯃꯇꯦꯛꯇꯣ
ꯑꯥ
ꯑꯗꯨꯒ ꯑꯩꯈꯣꯏꯒꯤ ꯀꯥ ꯃꯇꯦꯛ ꯑꯝꯒ ꯈꯛꯇꯅꯦꯕ
ꯎꯝ
ꯄꯨꯟꯅ ꯈꯜꯂꯝꯕ ꯑꯣꯏꯔꯗꯤ ꯐꯒꯗꯕ
ꯎꯝ
ꯉꯝꯗ꯭ꯔꯃꯤꯅ ꯄꯤꯂꯔꯕꯨ ꯍꯩꯒꯠ ꯄꯨꯟꯅ ꯄꯤꯂꯔꯕꯧ ꯃꯊꯛꯀꯤ ꯄꯤꯂꯔꯒꯩꯗꯣ ꯄꯨꯟꯅ ꯍꯩꯒꯠꯇꯦꯕ ꯄꯤꯂ ꯀꯩꯅꯣ ꯈꯛꯇꯅꯦꯕ ꯇꯔꯨꯛꯂ ꯀꯌꯥꯅꯣꯝꯈꯛꯅꯦꯕ ꯍꯩꯒꯠꯂꯤꯗꯣ
ꯑꯗꯣ ꯌꯣꯠꯇꯤ ꯑꯗꯨꯝ ꯂꯩꯔꯤ ꯅꯠꯇ꯭ꯔꯣ
ꯄꯤꯂꯔꯒꯤꯔꯣ
ꯑꯩ ꯍꯩꯕꯝ ꯃꯥꯏꯗꯣ ꯀꯛꯊꯠꯈꯤꯕ꯭ꯔꯕ
ꯀꯛꯊꯠꯇꯦꯍꯦ ꯑꯗꯨꯒꯤꯗꯤ ꯀꯃꯥꯏ ꯀꯛꯊꯠꯇꯣꯏꯅꯣ ꯅꯪꯕꯣ ꯑꯗꯨ ꯀꯊꯛꯈꯗꯤ ꯑꯩ ꯑꯩ ꯍꯌꯦꯡꯋꯥꯏ ꯁꯥꯏꯖ ꯂꯩꯗꯧꯔꯤ ꯕꯥꯏ
ꯎꯝ ꯑꯗꯨꯗꯤ ꯃꯈ ꯃꯈꯥꯗ ꯄꯨꯂꯞ ꯂꯩꯔꯦ
ꯑ ꯑꯩ ꯌꯨꯝ ꯄꯤꯛꯇꯨ ꯄꯤꯛꯅ ꯂꯩꯗꯣ ꯎꯗ꯭ꯔꯣ ꯑꯗꯨꯅꯕꯨ
ꯑꯗꯨ ꯃꯈꯥꯗꯤ ꯅꯣꯏ ꯀꯥꯥꯖꯦ ꯃꯉꯥ ꯁꯨꯕ꯭ꯔꯣ
ꯁꯨꯗꯦ ꯑꯍꯨꯝ ꯈꯛꯇꯅꯤ
ꯎꯝ ꯑꯩ ꯅꯣꯏ ꯌꯨꯝ ꯑꯅꯧꯕꯗꯣ ꯆꯪꯗ꯭ꯔꯤꯅꯦ
ꯂꯥꯛꯇꯔꯤꯕꯅꯦ ꯑꯩꯈꯣꯏꯗ ꯑꯩꯈꯣꯏ ꯌꯨꯝ ꯁꯥꯕꯗꯩ ꯑ ꯂꯥꯥꯛꯑꯝꯒꯤꯗꯧ ꯃꯥꯟꯗꯦ ꯅꯪ ꯑꯩꯈꯣꯏ ꯇꯥꯃꯣꯒꯤ ꯀꯥ ꯑꯝ ꯂꯩꯔꯦ ꯑꯩꯈꯣꯏ ꯚꯥꯒꯤ ꯂꯥꯏꯪꯗꯧ ꯀꯥ ꯑꯝ ꯂꯩꯔꯦꯗꯅ
ꯎꯝ
ꯃꯌꯥꯏ ꯀꯥꯗ ꯄꯤꯛꯇꯛꯅ ꯐꯃꯨꯡꯇꯪ ꯊꯥꯕ ꯆꯜꯂꯦ ꯐꯃꯨꯡ ꯑꯝꯒ ꯇꯦꯕꯜ ꯑꯝꯒ ꯊꯥꯏ
ꯎꯝ ꯅꯪ ꯅꯪꯅ ꯑꯗꯨ ꯀꯥ ꯇꯨꯝꯕꯥ
ꯑ ꯕꯥꯠꯔꯨꯝ ꯀꯩ ꯀꯥꯖꯨ ꯉꯟ
ꯅꯣꯏ ꯕꯣꯕꯣꯛ ꯂꯩꯔꯤꯕꯣ
ꯂꯩꯔꯤ
ꯑꯍꯟꯗꯤ ꯑꯣꯏꯔꯝꯃꯅꯤꯅꯦ
ꯃꯈ꯭ꯋꯥꯡ ꯀꯣꯜꯂꯛꯑꯦ ꯑꯗꯨꯕꯧꯛꯇ ꯌꯥꯗꯦ ꯀꯩꯊꯦꯜ ꯀꯩꯅꯣꯗꯣ ꯑꯩꯈꯣꯏ ꯀꯩꯊꯦꯜ ꯃꯆꯥ ꯑꯝ ꯂꯩꯗꯅ
ꯎꯝ
ꯑꯗꯨꯗ ꯑꯗꯨꯝ ꯑꯩꯈꯣꯏ ꯊꯥꯏꯅ ꯑꯩꯈꯣꯏ ꯃꯥꯅ ꯐꯝꯃꯝꯕ ꯃꯐꯝꯗꯣ ꯑꯩꯈꯣꯏꯕꯣꯛꯅ ꯑꯃꯨꯛ ꯐꯝꯃꯝꯃꯦꯕꯀꯣ ꯑꯗꯩ ꯕꯖꯥꯔꯗ ꯁꯨꯝ ꯄꯣꯠ ꯌꯣꯟꯕ ꯍꯩꯅꯒꯤꯕꯗꯣ
ꯎꯝ
ꯑꯗꯨꯒꯤ ꯃꯥꯁꯨ ꯌꯨꯝꯗ ꯇꯧꯐꯝ ꯈꯪꯗꯗꯅ ꯑꯗꯨꯨꯃꯥꯏꯅ ꯃꯣꯏ ꯄꯣꯠ ꯊꯥꯕ ꯂꯥꯛ ꯄ ꯕꯖꯥꯔꯗ ꯆꯠꯂꯨꯔꯒ ꯄꯣꯠ ꯊꯥꯕ ꯂꯥꯛꯄ ꯑ ꯀꯩꯅꯣ ꯃꯤ ꯂꯩꯗꯅ ꯑꯗꯨꯗꯒꯤ ꯃꯊꯥ ꯃꯊꯥ ꯌꯥꯝ ꯌꯥꯝꯗꯕꯤꯗ ꯈꯒ ꯂꯧꯔꯒ ꯑꯩꯈꯣꯏ ꯀꯩꯊꯦꯜ ꯃꯆꯥꯗꯨꯗ ꯅꯣꯡꯃꯩ ꯇꯦꯛ ꯇꯦꯛ ꯃꯥ ꯑꯗꯨꯝ ꯐꯝꯃꯤ ꯌꯨꯝꯗ ꯄꯣꯊꯥꯔ ꯂꯩꯌꯨ ꯌꯥꯗꯦ
ꯑꯗꯨꯅꯦ ꯑꯗꯨꯝ ꯇꯧꯒꯤꯕꯗꯣ ꯑꯩꯈꯣꯏ ꯕꯥꯍꯣꯏꯖꯨ ꯃꯁꯥ ꯅꯥꯏ ꯍꯥꯏꯔꯒ ꯑꯗꯨꯝ ꯆꯍꯤ ꯀꯨꯟ ꯀꯨꯟꯊ꯭ꯔꯥ ꯃꯨꯛ ꯑꯉꯥꯡ ꯑꯗꯨꯝ ꯂꯣꯏꯅꯔ ꯂꯥꯛꯑꯃꯤꯅ ꯑꯗꯨꯝ ꯊꯥꯗꯣꯛꯄ ꯌꯥꯗ ꯃꯁꯥꯗ ꯍꯩꯅꯗꯕꯗꯣ ꯑꯗꯨꯅꯦ ꯑꯩꯈꯣꯏꯅ ꯄꯣꯊꯥꯔꯣ ꯍꯥꯏꯕꯅꯤ ꯈꯪꯗꯦ
ꯎꯝ ꯑꯗꯨꯝ ꯀꯨꯏꯅ ꯑꯗꯨꯝ ꯂꯣꯏꯅ ꯂꯥꯛꯄꯗꯣ ꯎꯝ ꯍꯣ ꯂꯩꯔꯣ ꯑꯗꯨꯗꯤ
ꯑꯥ
ꯎꯝ ꯊꯝꯃꯦ ꯊꯝꯃꯦ ꯎꯝ